ꯅ
ꯇ
ꯄꯔꯤꯅꯤꯇꯥ ꯎ꯭ꯔ
ꯑꯃꯃꯒ ꯂꯩꯏꯌꯦ
ꯑꯣ ꯏ ꯏꯗ
ꯃꯁꯤꯖꯤ ꯁꯧꯔꯦꯒ ꯈꯥꯃꯦꯟ ꯑꯉꯥꯕ
ꯎꯝ ꯁꯧꯒ꯭ꯔꯤꯅ ꯍꯥꯎꯔꯦꯗꯀꯣ
ꯑꯅꯤ ꯉꯁꯤ ꯀꯩ ꯏꯟꯖꯥꯡ ꯊꯣꯡꯒꯦ
ꯑꯩ-ꯑꯩ ꯀꯣ ꯑꯩꯗꯤ ꯀꫭ ꯆꯥꯛ ꯃꯦꯒꯤꯒ ꯆꯥꯏꯌꯦ
ꯁ ꯃꯦꯒꯤꯅ ꯆꯥꯔꯁꯨ ꯅꯣꯏꯔꯤꯔꯣ
ꯄꯨꯡ ꯍꯧꯒꯠꯂꯒ ꯑꯗꯨꯝ ꯑꯩꯗꯣ ꯄꯨꯛ ꯂꯥꯝꯕꯒꯤ ꯆꯥꯛ ꯊꯣꯡꯕꯗꯣ ꯃ ꯇꯝ ꯂꯩꯇ꯭ꯔꯕꯣ ꯑꯗꯨꯒꯤ ꯑꯗꯨꯝ ꯆꯥꯔꯦ ꯍꯥꯥ
ꯀ꯭ꯂꯥꯁ ꯕꯛ-ꯆꯠꯄꯒꯤꯔꯣ
ꯅꯠꯇꯦꯍꯦ ꯑꯩꯗꯣ ꯑꯗꯨꯝ ꯀꯩꯅꯣ ꯇꯧꯕ
ꯅꯣꯏ ꯍꯟꯗꯛ ꯂꯣꯏꯗꯣꯏꯔꯣ
ꯎꯝ ꯂꯣꯏꯔꯣꯏ ꯍꯟꯗꯛ ꯃꯊꯪ ꯃꯊꯪ ꯂꯣꯏꯗꯣꯏꯅꯦ ꯃꯊꯪ ꯆꯍꯤꯗ
ꯑꯁ ꯌꯥꯝ ꯍꯔꯥꯎꯔꯣ ꯑꯗꯨꯗꯤ
ꯍꯔꯥꯎꯗꯨꯅ ꯂꯣꯏ-ꯂꫭꯏꯅꯤꯡꯈ꯭ꯔꯦ ꯁꯠ ꯁꯠ‌ ꯑꯁ ꯇꯜꯂꯦ
ꯇꯝꯕ ꯅꯨꯉꯥꯏꯇꯦ
ꯑꯗꫭ ꯇꯥꯃ ꯀꯔꯤꯃꯨꯀ ꯇꯝꯊꯒꯦ ꯍꯥꯏꯅꫭ
ꯁꯠ ꯁꯠ ꯂꯣꯏꯔꯒ ꯆꯠꯈ꯭ꯔꯒꯦ
ꯑꯁ ꯅꯪꯁꯨ ꯃꯄꯥꯟꯗ ꯆꯠꯇꯣꯏꯔꯣ
ꯆꯠꯂꫭꯏꯗ ꯃꯄꯥꯟꯗ
ꯌꯨꯝꯗ ꯂꯩꯌꫭ
ꯌꯨꯝꯗ ꯂꯩꯔꯅꯤ ꯂꯧ ꯆꯠꯄꯅꯤ
ꯑꯗꯨꯅ ꯐꯕꯅꯦ ꯍꯦ
ꯎꯝ ꯎꯝ ꯔꯧ ꯆꯠꯄꯅ ꯐꯔꯦ ꯍꯨꯖꯤꯛꯇꯤ ꯂꯧ ꯁ-ꯂꯧꯖꯨ ꯆꯠꯄ ꯉꯝꯗꯦ ꯑꯣ ꯋꯥꯏꯌꯦꯕ ꯅꯪꯁꯨ ꯉꯝꯃꯝꯃꯣꯏꯗ ꯌꯥꯎ ꯆꯠꯄ
ꯑꯩ ꯁꯨꯡꯆ ꯆꯥꯗꯦ
ꯈꯪꯉꯦꯕ
ꯑꯩꯗꯤ ꯃꯔꯛ ꯃꯔꯛꯇ ꯆꯠꯂꯦ ꯑꯗꫭ ꯌꯧꯗꫭ ꯌꯥꯝ ꯀꯩꯅꯣ ꯇꯧꯕꯒꯤ ꯋꯥꯕ ꯆꯠꯄ ꯉꯝꯗꯦꯗ
ꯑꯩꯗꯤ ꯑꯁ ꯌꯨꯝꯁꯨ ꯆꯠꯇ꯭ꯔꯦ ꯑꯗꯨꯒꯤ ꯂꯧ ꯆꯠꯇꯦꯗ ꯑꯩ
ꯍꯣꯏꯅꯦ ꯆꯠꯇꯕ ꯀꯨꯏꯕꯒꯤꯅꯤꯗ ꯅꯨꯡꯇꯤꯒꯤ ꯆꯠꯂꯗꯤ ꯅꯨꯡꯉꯥꯏꯒꯅꯤ ꯅꯠꯇ꯭ꯔꯥ
ꯅꯨꯡꯉꯥꯏꯒꯅꯤ ꯑꯗꯣ ꯇꯥꯟꯗꯔꯣ
ꯁꯠꯄ ꯅꯨꯡꯉꯥꯏꯒꯦꯔꯅꯦ
ꯑꯗꯨꯒꯗꯤ ꯍꯤꯟꯖꯥꯡ ꯅꯥꯄꯤꯒꯨꯝꯕ ꯀꯩꯅꯣ ꯄꯥꯜꯂꯀꯥꯅ ꯑꯁ ꯇꯝꯐꯨꯠ ꯆꯥꯕꯗꯤ ꯍꯥꯎ
ꯑꯗꯨꯃꯥꯏꯅ ꯆꯠꯄꯗꯨꯗꯤ ꯅꯨꯡꯉꯥꯏꯌꯦꯀꯣ ꯇ꯭ꯔꯗꯤ ꯆꯠꯅꯤꯡꯗꯦꯕ ꯂꯧ ꯍꯤꯟꯖꯥꯡꯒꯤ ꯂꯧꯗꯤ ꯆꯠꯅꯤꯡꯉꯦ ꯑꯃ ꯀꯩꯅꯣꯒꯤ ꯗꯤ ꯆꯠꯅꯤꯡꯗꯦ ꯅꯨꯡꯁꯥ ꯌꯥꯝ ꯁꯥꯏ ꯅꯣꯏꯗꯤ ꯂꯧ ꯂꯣꯏꯔꯕꯣ
ꯑꯈꯣꯏ ꯂꯧ ꯂꯩꯇꯅ
ꯂꯩꯇꯕ꯭ꯔꯅꯦ
ꯎꯝ ꯅꯣꯏ ꯂꯩꯕ ꯃꯥꯜꯂꯦꯀꯣ ꯅꯣꯏꯒꯤ ꯂꯧꯗꯣ
ꯑꯩꯈꯣꯏ ꯂꯧ ꯂꯥꯏꯅꯤ ꯍꯣꯏ ꯑꯩꯈꯣꯏꯁꯨꯂꯅꯠꯇꯦ ꯎꯝ
ꯑꯣ
ꯂꯧ ꯑꯃ ꯑꯅꯤ ꯈꯛꯇꯅꯤꯗ ꯈꯤꯇꯪꯅꯤꯗ
ꯑꯗꯨ ꯑꯣꯏꯔꯁꯨ ꯐꯠꯇ꯭ꯔꯣ
ꯊ ꯇꯪꯗꯤ ꯐꯥꯏꯌꯦ ꯍꯔ ꯂꯣꯏꯗ ꯂꯩ ꯔꯝꯅꯤꯇꯥ
ꯂꯩꯗꯤ
ꯑꯩ
ꯑꯁꯦ ꯏꯕ ꯍꯥꯏꯕꯤ ꯏꯔꯒ
ꯑ ꯊꯤꯔ
ꯊꯥꯖꯗꯤꯅꯦ
ꯑꯝ
ꯊꯥꯖꯕ ꯇꯝꯃꯨꯅꯦ
ꯎꯝ ꯊꯥꯖꯁꯦ ꯅꯪ ꯍꯥꯏꯕꯗꯣ
ꯁꯦꯝꯦꯡꯕꯩꯅꯦ
ꯑꯩꯩꯀ ꯂꯩꯏꯌꯦ ꯗꯤ ꯀꯔꯤ ꯌꯨꯝꯗ ꯑꯗꯨꯝ ꯂꯩꯕ꯭ꯔꯥ ꯀꯣꯂꯦꯖ ꯆꯠꯇꯕ꯭ꯔꯥ
ꯑꯩꯗꯤ ꯐ꯭ꯔꯤ ꯒꯔꯜꯅꯤ ꯀꯩꯅꯣ
ꯍꯗ ꯎꯝ ꯃꯥꯔꯦ
ꯅꯅꯨꯡꯉꯥꯏ ꯆꯩꯗ
ꯔꯤ ꯂ ꯐ꯭ꯔꯤꯗ ꯂꯩꯕꯗꯣ
ꯇꯥꯟꯚꯏ ꯏꯅꯤꯅꯦ
ꯇꯟꯕꯒꯤ ꯃꯥꯂ ꯍꯣꯏꯅ ꯁꯄꯣ ꯅꯪꯒꯤ ꯋꯥ ꯉꯥꯡꯕꯁꯨ ꯇꯟꯕ ꯃꯥꯜꯂꯦ
ꯌꯥꯝ ꯇꯜꯂꯦ
ꯏꯟꯅꯔꯖꯤ ꯉꯥꯡꯊꯣꯛꯄꯗꯣ ꯇꯟꯗ꯭ꯔꯣꯅꯦ
ꯑꯣ ꯏꯟꯅꯔꯖꯤ ꯃꯥꯡꯉꯕꯀꯣ ꯋꯥ ꯉꯥꯡꯕꯁꯦ
ꯎꯝ ꯑꯗꯨꯅꯦꯕ ꯆꯥꯛ ꯌꯥꯝ ꯆꯥꯍꯧꯗ꯭ꯔꯗꯤ ꯑꯁ ꯉꯥꯡꯊꯣꯛꯅꯤꯡꯉꯥꯏ ꯂꯩꯔꯣꯏꯌꯦ
ꯑꯁ ꯅꯨꯡꯗꯤ ꯆꯥꯛꯁꯨ ꯌꯥꯝ ꯆꯥꯕ꯭ꯔꯥꯅꯦ
ꯆꯥꯗ꯭ꯔꯗꯤ
ꯊꯥꯖꯗꯦꯗ ꯊꯥꯖꯗꯦꯗ ꯑꯩꯗꯤ ꯅꯪ ꯁꯥꯕ꯭ꯔꯥ ꯉꯁꯤꯗꯤ
ꯁꯥꯔꯃꯅꯤ ꯑꯩꯗꯤ ꯃꯄꯥꯟ ꯊꯣꯛꯇ
ꯃꯄꯥꯟ ꯊꯣꯛꯇ꯭ꯔꯥꯁꯨ ꯁꯥꯢꯌꯦꯗ ꯑꯩꯗꯤ
ꯅꯣꯏꯒꯤ ꯀꯥꯗꯣ ꯁꯥꯕꯒꯤ ꯑꯣꯏꯔꯝꯅꯤꯌꯦ
ꯑꯍꯣꯏꯅꯦ ꯑꯗꯤ ꯐꯦꯟꯁꯨ ꯊꯥꯏꯌꯦ ꯂꯥꯏꯠ ꯊꯥꯟꯕꯒꯤ ꯃꯥꯜꯂꯦ ꯁꯥꯔꯤꯁꯦ ꯂꯥꯏꯠ ꯃꯨꯊꯠꯀꯦ ꯑꯣ ꯍꯧꯖꯤꯛ ꯈꯔ ꯏꯪꯉꯦꯕ ꯑꯦꯁꯤ ꯑꯣꯟ ꯇꯧꯒꯦꯕꯀꯣ
ꯑꯣ
ꯑꯦꯁꯤ ꯑꯣꯟ ꯇꯧꯋꯦ ꯑꯁ ꯏꯪꯉꯦ ꯏꯪꯉꯦ ꯍꯧꯖꯤꯠꯇꯤ
ꯌꯥꯝ ꯍꯩꯅꯦ ꯊꯨꯗ꯭ꯔꯣ ꯁꯥ ꯢꯪ ꯏꯪꯍꯟꯕꯗꯣ
ꯇꯨꯝꯅꯤꯡꯉꯦ ꯑꯃꯨꯛꯀ ꯏꯪꯕ ꯍꯧꯔꯦ ꯏꯪꯕ ꯍꯧꯔꯦ ꯏꯪꯕ ꯍꯧꯔꯦ
ꯍꯧꯔꯣ ꯍꯧꯔꯣ ꯍꯟꯗꯛꯇꯤ ꯁꯥꯕꯅꯤꯅ ꯃꯄꯥꯟ ꯊꯣꯛꯄ ꯅꯨꯡꯉꯥꯏꯇꯕꯅꯦ
ꯍꯣꯢ ꯈꯔꯗꯤ ꯋꯥꯔꯦ ꯀꯣꯛꯁꯦ ꯆꯤꯛ ꯑꯦꯕ ꯏꯨꯝꯗ ꯂꯩꯕꯁꯨ ꯋꯥꯏꯌꯦ ꯃꯄꯥꯟꯗ ꯊꯣꯛꯄꯁꯨ ꯋꯥꯏ ꯀꯩꯗꯧꯔꯨꯅꯤ ꯑꯣꯗꯣꯢꯗꯤ ꯁꯤꯡꯖꯨ ꯆꯥꯅꯤꯡꯉꯦꯗ
ꯂꯩꯔꯣ ꯂꯩꯔꯒ ꯆꯥꯎ
ꯁꯦꯝꯃꯒ ꯆꯅꯤꯡꯕ ꯃꯤ ꯌꯥꯝꯅ ꯂꯩꯔꯒꯀꯣ ꯃꯤ ꯌꯥꯝꯗ꯭ꯔꯗꯤ ꯆꯥꯅꯤꯡꯗꯦꯕ ꯏꯊꯟꯗꯗꯤ ꯇꯜꯂꯦꯕ ꯅꯪ ꯅꯪ ꯌꯥꯝ ꯂꯥꯡꯉꯦ ꯀꯔꯤ ꯇꯧꯕꯔꯥ
ꯑꯩꯒꯤ ꯔꯣꯝ ꯇꯠꯇꯦꯗ
ꯑꯁ ꯅꯪꯗꯨꯗꯤ ꯅꯣꯏꯒꯤ ꯖꯦꯜꯁꯤꯗꯤ ꯌꯥꯗ꯭ꯔꯦꯍꯦ
ꯍꯧꯔꯦꯍꯦ
ꯑꯁ ꯂꯥꯡꯉꯦ ꯁꯤꯗꯤ
ꯌꯥꯝ ꯇꯥꯕ꯭ꯔꯣ
ꯎꯝ ꯈꯔ ꯈꯔ ꯈꯔ ꯇꯥꯏ ꯀꯣꯟꯂꯤꯛ ꯐꯦꯡꯕ ꯃꯈꯣꯜꯂ ꯀꯔꯤꯔꯥ ꯇꯥꯕ꯭ꯔꯥ ꯈꯪꯗꯦ
ꯑꯣ ꯃꯣꯏꯖꯦ ꯑꯗꯨꯃꯥꯏꯅꯗꯤ ꯇꯧꯒꯟꯕꯅꯦ ꯑꯗꯨꯅꯅꯦ ꯑꯩꯅ ꯅꯨꯡꯗꯥꯡꯗ ꯐꯣꯟ ꯇꯧꯗ꯭ꯔꯤꯁꯦ
ꯆꯥꯛ ꯊꯣꯡꯕꯗ ꯀꯒꯥꯡ ꯇꯧꯕꯗꯣ
ꯎꯝ
ꯀ ꯇꯉꯗ
ꯅꯪꯅꯤ ꯇꯥꯕ ꯅꯨꯡꯉꯥꯏꯕ꯭ꯔꯣ
ꯅꯨꯡꯉꯥꯏꯇꯦꯗꯣ ꯑꯩꯗꯤ ꯐꯨꯅꯤꯡꯉꯦ
ꯑ ꯐꯨꯕ ꯂꯥꯛꯑꯣ ꯑꯗꯨꯗ
ꯑꯁ ꯈꯪꯗꯕꯅꯤꯕꯨ ꯀꯃꯥꯏꯅ ꯐꯨꯗꯣꯏꯅꯣꯅꯦ
ꯌꯥꯝ ꯂꯥꯡꯃꯜꯂꯦ ꯐꯨꯗꯣꯏꯅꯦ ꯀꯩꯅꯣ
ꯑꯁ ꯌꯥꯔ ꯑꯣꯏꯗ ꯑꯗꯨꯗꯤ
ꯊꯂꯣ ꯊꯂꯣ ꯃꯄꯅꯦ ꯊꯂꯣ ꯋꯥ ꯈꯥꯏꯅꯦ
ꯑꯩꯅ ꯑꯃꯨꯛꯀ ꯆꯩ ꯆꯥꯔꯗꯤ ꯃꯣꯏꯅ ꯃꯣꯏ ꯑꯩꯕꯨ ꯑꯃꯨꯛꯀ ꯐꯨꯕꯗꯤ
ꯂꯥꯂꯦ ꯂꯥꯂꯦ ꯂꯂꯦ
ꯑꯩ ꯑꯩꯗꯤ ꯁꯣꯡꯅꯤꯡꯉꯥꯏ ꯋꯥꯅ ꯂꯥꯛꯑꯒ ꯑꯩꯅ ꯑꯃꯨꯛꯀ ꯀꯩ ꯆꯥꯒꯅꯤꯗ ꯁꯝ ꯈꯤꯇꯪ ꯍꯧꯔꯨꯕꯁꯤꯗ ꯑꯃꯨꯛꯀ ꯂꯣꯏꯅ ꯐꯩꯗꯠꯂꯗꯤ
ꯈꯤꯇꯪ ꯌꯥꯎꯗꯣ ꯂꯣꯏ ꯐꯣꯏꯗꯣꯛꯑꯒ ꯑꯃ ꯅꯧꯅ ꯍꯧꯕꯅ ꯐꯠꯇ꯭ꯔꯣ
ꯑꯁ ꯃꯦꯖꯤ ꯅꯝ ꯨꯍꯤꯟ ꯃꯥꯂꯦꯦ
ꯑꯗꯨꯅ ꯃꯤ ꯎꯗꯅ ꯍꯤꯡꯀꯔꯁꯤ ꯇꯧꯔꯒ ꯂꯣꯏꯔꯦ ꯀꯩꯅꯣ
ꯀꯗꯤ ꯗ꯭ꯔꯛꯁꯥ ꯃꯃꯤ ꯃꯥꯔꯅꯤ
ꯑꯁ ꯃꯥꯅ ꯐꯖꯊꯄꯅꯦ
ꯇ
ꯇ ꯄꯤ ꯑ ꯃꯍꯥꯕꯁ ꯁꯝꯃꯔ ꯋꯤꯟꯇꯔꯒꯤ ꯇꯨꯄꯤꯗꯨꯃ ꯍꯥꯞꯄꯒ ꯂꯩꯔꯅꯤ ꯌꯣꯡ ꯇꯣ ꯄꯤꯔꯣ ꯈꯪ꯭ꯔꯥ
ꯑꯥ
ꯌꯣꯝ ꯇ ꯄꯤꯌꯥ ꯄꯅꯤ ꯏꯣꯡ ꯀꯨꯄꯤ ꯌꯣꯡ ꯀꯨꯄꯤꯗꯣ ꯌꯥꯝ ꯍꯥꯞꯄꯅꯦ ꯑꯉꯥꯡꯁꯤꯡ ꯑꯉꯥꯡ ꯎꯔꯤꯛꯇꯥꯟ ꯍꯧꯖꯤꯛꯇꯤ ꯍꯥꯞꯇ꯭ꯔꯦꯀꯣ
ꯎ
ꯍꯧꯖꯤꯛꯁꯨꯨꯍ ꯃꯤꯇ ꯑ ꯍꯥ ꯄꯦ ꯍ ꯌꯨꯟ ꯇꯨ ꯄꯤꯗꯣ
ꯑ
ꯕꯨ ꯀꯥꯟꯗ ꯍꯥꯞ ꯄꯦ ꯏꯪꯗꯅꯤꯡꯉꯥꯏ ꯍꯥꯏꯅ
ꯃ
ꯥꯏ ꯇ ꯅꯤꯗ ꯑꯕ ꯍꯧ ꯆꯦ ꯑꯩ ꯆꯠꯂꯣꯏꯦ ꯉꯁꯤꯗꯤ ꯑꯗꯨꯝ ꯂꯩꯒꯅꯤ
ꯍꯄ ꯐ ꯂꯩꯕ ꯅꯪꯁꯨꯣ
ꯎꯝ ꯇꯨꯝꯅꯤꯡꯉꯦꯅꯦ
ꯑꯁ ꯃꯈꯣꯟꯗꯣ ꯍ ꯑꯗꯨꯃꯥꯏꯅ ꯇꯧꯔꯛꯑꯦꯕ ꯋꯥ
ꯑꯣ ꯌꯥꯗ꯭ꯔꯦꯗ ꯁꯥꯁꯦ ꯐ꯭ꯔꯦꯁ ꯑꯣꯏꯗ꯭ꯔꯦ
ꯏ ꯋꯥꯣ
ꯎꯝ ꯎꯝ
ꯅꯦ ꯐ꯭ꯔꯦꯁ ꯑꯣꯏꯔꯅꯤ ꯀꯩꯩꯅ ꯇꯥꯕ꯭ꯔꯣ ꯇꯥꯕ꯭ꯔꯣ ꯑ ꯀꯥꯏ ꯇ ꯑꯃꯨꯀ ꯆꯜꯂꯤ ꯅ ꯑꯁ
ꯠꯇ ꯀꯩꯅ ꯌꯦ ꯃꯅꯦ ꯀꯔꯤ ꯅ
ꯅꯪꯒꯤ ꯁꯛ ꯌꯦꯡꯉꯤꯔꯣꯅ
ꯑꯩ ꯑꯩꯒꯤ ꯑꯩꯒꯤ ꯈꯣꯟ ꯇꯥꯗ꯭ꯔꯗꯤ ꯅꯪ ꯂꯩꯕ ꯍꯩꯇꯕ꯭ꯔꯣ
ꯍꯥꯏꯗ ꯋꯥ ꯍꯋꯥꯏ ꯅꯨꯡꯉꯥꯏꯔꯄꯕ
ꯎꯝ ꯀꯦ ꯑꯗꯨꯗꯤ
ꯑꯁꯦꯡꯕ ꯍꯥꯏꯕꯤꯌ
ꯀ ꯈꯔ ꯂ ꯂꯩꯒ ꯇꯃ
ꯇꯝꯕꯅꯦ ꯑꯗꯣ ꯌꯥꯔꯦ
ꯎꯝ ꯉꯝꯗ꯭ꯔꯦꯕ
ꯀꯧꯔꯛꯑꯦꯕ ꯑꯁ ꯌꯥꯗꯣꯏꯅꯦ
ꯀꯥꯎꯔꯄ꯭ꯔꯥ
ꯅꯪ ꯅꯪꯅꯤꯅꯦ ꯐꯣꯟꯗ
ꯎꯝ ꯑꯩ ꯑꯅꯪ ꯏꯃꯪ ꯑꯣꯅꯦ ꯅꯪꯒꯤ ꯃꯪꯗꯒ ꯎꯕ꯭ꯔꯕ ꯑꯩꯁꯦ
ꯎꯍꯦ ꯑꯁ ꯑꯩ ꯅꯪꯒ ꯅꯨꯡꯁꯤꯅꯕ ꯋꯥꯅꯤ
ꯑ ꯑꯗꯨꯖꯤ ꯍ ꯑꯗꯨꯗꯤ ꯌꯥꯔꯒꯦꯗ ꯑꯗꯨ ꯑꯗꯨꯗꯤ ꯌꯦꯟ ꯃꯥꯜꯂꯦꯦ
ꯎꯝ
ꯑꯖꯤꯛꯀꯤꯗꯨꯗꯤ ꯏ ꯀꯥꯏꯗ
ꯏ ꯀꯥꯏꯅꯣ ꯈꯔꯗꯤ ꯑꯩꯒꯤ ꯃꯥꯡꯒ ꯅꯨꯡꯁꯤꯅꯕꯗꯣ ꯑꯃꯝꯒ ꯇꯣꯛ ꯇꯣꯛꯀꯅꯤꯅ
ꯐꯔꯦ ꯑꯩꯌꯦꯦ
ꯌꯥꯝ ꯏ ꯀꯥꯏ ꯍꯥꯏꯕ꯭ꯔꯣꯅꯦ
ꯏꯀꯥꯏꯌꯦꯕ ꯇꯣꯛꯄꯅ ꯐꯔꯦꯕ